ꯑꯝꯕꯥꯎ ꯀꯃꯥꯏ ꯀꯃꯥꯏ ꯂꯩꯒꯦ ꯑꯗꯨꯝ ꯅꯨꯡꯉꯥꯏꯔꯤ ꯏꯌꯥꯝꯕꯗꯤ ꯀꯃꯥꯏ ꯀꯃꯥꯏꯅ ꯂꯩꯔꯤꯒꯦ ꯀꯨꯏꯔꯦ ꯊꯦꯡꯅꯗꯥꯕ
ꯑꯩꯖꯨ ꯄꯥꯡꯡꯂꯩ ꯂꯩꯔꯤꯅꯦ ꯍꯤꯡꯗꯥ ꯌꯥꯗꯕꯩ ꯄꯍꯤꯡꯗꯥ ꯍꯤꯡꯉꯤꯗꯨꯅꯤ ꯀꯩꯗꯧꯔꯝꯃꯤꯅꯣ ꯏꯅꯥꯎꯕꯣ
ꯍꯖꯤꯛꯀꯥꯟꯖꯦ ꯆꯥꯛ ꯌꯦꯟꯁꯥꯡ ꯊꯣꯡꯒꯦꯅ ꯇꯧꯔꯝꯃꯤ
ꯃꯥ ꯀꯩ ꯃꯊꯦꯜ ꯇꯧꯗꯣꯏꯅꯣ
ꯃꯊꯦꯜꯁꯤ ꯀꯥꯡꯁꯣꯏ ꯇꯧꯁꯜꯂꯒꯦ ꯏꯌꯥꯝꯕꯗꯤ ꯆꯥꯛ ꯆꯥꯔꯕꯣ
ꯆꯥꯛꯀꯥ ꯆꯥꯗ꯭ꯔꯤꯗꯥ ꯑꯩꯗꯤ ꯉꯜꯂꯤ ꯀꯩꯅꯣ
ꯎꯝ ꯑꯩꯗꯤ ꯀꯣꯂꯦꯖ ꯀꯩꯀꯩ ꯆꯠꯄ ꯈꯣꯠꯄꯅꯤꯅ ꯑꯃꯨꯛ ꯁꯥꯡ ꯁꯥꯡꯁꯦ ꯉꯟꯇ ꯇꯨꯝꯖꯦ ꯌꯥꯗꯕ꯫
ꯑꯣ ꯅꯪꯕꯨ ꯍꯣꯟꯗ ꯀꯌꯥ ꯀꯥꯏꯅꯣ ꯁꯤꯦꯃꯤꯁꯇꯔ ꯀꯌꯥ ꯀꯥꯏꯅꯣ
ꯍꯟꯗꯛꯁꯦ ꯑꯩ ꯑꯪ ꯁꯦꯀꯦꯟ ꯁꯦꯝ ꯂꯣꯏ ꯂꯣꯏꯗꯣꯏꯅꯤ꯫
ꯑꯣ ꯀꯩ ꯁꯕꯖꯦꯛꯇ ꯇꯧꯔꯤꯕ
ꯀꯦꯃꯤꯁꯇ꯭ꯔꯤ ꯁꯕꯖꯦꯛꯇ ꯇꯧꯔꯤ ꯑꯗꯣ ꯍꯧꯖꯤꯛꯀꯥꯟꯁꯤ ꯏꯌꯥꯝꯕ ꯀꯣꯏꯕ ꯈꯣꯠꯄ ꯍꯥꯟꯅꯗꯤ ꯀꯣꯏꯕ ꯈꯣꯠꯄ ꯌꯥꯝ ꯄꯥꯝꯕꯗꯣ ꯀꯣꯏꯕ ꯈꯣꯠꯄ ꯆꯠꯇ꯭ꯔ ꯏꯌꯥꯝꯕ ꯍꯧꯖꯤꯛꯥꯟꯁꯤꯕꯨ꯫
ꯏꯆꯠ ꯆꯠꯇ꯭ꯔꯦꯗ ꯆꯠꯃꯟꯗꯕꯩꯅꯤꯅꯦ ꯀꯣꯏꯁꯤ ꯅꯥꯡꯁꯦꯅ ꯍꯧꯒꯦꯅ ꯐꯣꯟ ꯇꯧꯔꯛꯏꯁꯦ
ꯎꯝ ꯑꯣꯏ ꯌꯥꯏ ꯀꯥꯏꯔ ꯀꯣꯏꯔꯨꯖꯦ ꯍꯥꯏꯅꯣ ꯏꯌꯥꯝꯕ ꯍꯥꯏꯗꯤ ꯏꯌꯥꯝꯕ ꯑꯣꯏꯅ ꯈꯤꯇꯪ ꯂꯝ ꯈꯔ ꯈꯪꯕ ꯈꯣꯠꯄ ꯅꯅꯥꯎꯋꯥꯏꯗꯤ ꯈꯤꯇꯪ ꯈꯪꯕ ꯈꯣꯠꯕꯗꯣ ꯋꯥꯠꯄꯅꯤꯅ ꯏꯌꯥꯝꯕꯅ ꯈꯤꯇꯪ ꯍꯥꯏꯔꯑꯣꯅꯦ ꯎꯝ
ꯅꯪ ꯀꯩ ꯋꯥꯈꯟ ꯈꯜꯂꯤ
ꯑꯩ ꯑꯩ ꯑꯗꯨꯝ ꯆꯥ ꯏꯌꯥꯝꯕ ꯍꯣꯏꯅ ꯄꯨꯕꯗꯨ ꯑꯗꯨꯝ ꯌꯥꯔꯦ ꯑꯩꯗꯤ ꯑꯗꯨꯝ ꯍꯥꯏꯗꯤ ꯃꯇꯝ ꯀꯨꯏꯅꯖꯨ ꯄꯨꯜꯂꯨꯗ꯭ꯔꯦ ꯍꯥꯏꯗꯤ ꯄꯨꯟꯊꯣꯛꯅ ꯄꯨꯟꯕꯅꯤꯅ ꯑꯗꯨꯝ ꯏꯌꯥꯝꯕ ꯑꯗꯨꯝ ꯍꯥꯏꯕ ꯑꯗꯨꯝ ꯌꯥꯔꯦ ꯍꯥꯏꯗꯤ ꯆꯠꯅꯤꯡꯕ ꯃꯐꯝ ꯑꯗꯨꯝ ꯆꯠꯄ
ꯑꯥ ꯑꯇꯩ ꯑꯇꯩ ꯀꯩꯅꯣ ꯅꯃꯥꯟꯅꯕ ꯀꯩꯗꯨꯗꯤ ꯈꯔ ꯍꯪꯉꯣꯗꯅ ꯅꯪꯁꯨꯣ ꯑꯩꯈꯣꯏ ꯊꯥꯏꯅ ꯄꯨꯟꯃꯤꯟꯅꯈꯤ ꯃꯌꯥꯝꯗꯣ ꯑꯩ ꯅꯝꯕꯔꯗꯣ ꯐꯣꯟ ꯅꯝꯕꯔ ꯍꯪꯒꯗꯕꯗꯣ ꯑꯩꯁꯨ ꯐꯣꯟ ꯃꯥꯡꯉꯨꯕꯗꯒꯤ ꯐꯣꯟꯗꯨ ꯅꯝꯕꯔꯗꯨ ꯂꯩꯅꯗ꯭ꯔꯦꯅꯦ꯫
ꯎꯝ ꯍ ꯍ ꯀꯦ ꯌꯥꯕꯗꯤ ꯃꯣꯏ ꯑꯇꯣꯞꯄꯁꯨ ꯍꯥꯏꯗꯤ ꯈꯔ ꯑꯃꯁꯨ ꯂꯩꯔꯤ ꯑꯗꯨꯒ ꯑꯌꯥꯝꯕꯅꯁꯨ ꯍꯥꯏꯗꯤ ꯄꯥꯎ ꯐꯥꯎꯅꯈꯤꯗ꯭ꯔ ꯄꯣꯠꯅꯤꯅ ꯑꯗꯨꯝ ꯐꯥꯎꯅ ꯌꯥꯅꯤ ꯑꯗꯣ ꯃꯣꯏ ꯈꯔ ꯍꯪꯉꯛꯑꯒꯦ ꯑꯗꯨꯒ ꯆꯥꯃꯤꯟꯅꯔꯁꯦ ꯍꯥꯏꯗꯤ ꯃꯣꯏꯁꯨ ꯏꯌꯥꯝꯕ ꯍꯁꯨ ꯃꯁꯛ ꯊꯣꯛꯄꯅꯤ ꯌꯥꯝ ꯍꯥꯏꯕꯅꯦꯕ ꯑꯗꯒꯤ ꯑꯌꯥꯝꯕ ꯃꯇꯝꯁꯤ ꯀꯔꯝ ꯀꯥꯟ ꯂꯥꯛ ꯃꯇꯝꯁꯤ ꯀꯔꯝ ꯀꯥꯟ ꯆꯠꯁꯦ ꯍꯥꯏꯅꯣ ꯍꯥꯏꯗꯤ ꯃꯇꯝꯗꯨꯣ ꯐꯤꯁ ꯑꯃ ꯂꯦꯞꯁꯤꯜꯂꯒ
ꯃꯇꯝꯁꯦ ꯊꯥ ꯂꯣꯏꯔꯝꯗꯥꯏꯗ ꯇꯧꯔꯁꯤꯦ
ꯎꯝ ꯍꯣꯏ ꯌꯥꯏ ꯌꯥꯏ
ꯁꯟꯗꯦꯒꯨꯝꯕꯗ ꯇꯧꯁ ꯇꯧꯔꯗꯤ ꯊꯕꯛꯁꯨ ꯁꯛꯅꯕ ꯈꯣꯠꯄ ꯅꯠꯇ꯭ꯔꯥ ꯅꯪ ꯀꯩ ꯀꯥꯏꯒꯦ ꯁꯟꯇꯤ ꯅꯨꯃꯤꯠ ꯇꯧꯕꯖꯦ꯫
ꯑꯩꯁꯦ ꯀꯩꯁꯨ ꯀꯥꯏꯗꯦꯗ ꯃꯣꯏ ꯏꯃꯥꯟꯅꯕꯣꯏ ꯃꯣꯏ ꯑꯗꯨꯝ ꯌꯥꯒꯅꯤ ꯍꯧꯖꯤꯛ ꯍꯧꯖꯤꯛ ꯃꯇꯝꯁ ꯁꯟꯗꯦꯁꯦ ꯑꯗꯨꯝ ꯍꯥꯡꯅꯕꯅꯦꯕ
ꯑꯥ
ꯃꯝ
ꯍꯣꯏ ꯍꯣꯏ ꯇꯧꯔꯁꯦ ꯑꯗꯣ ꯇꯧꯔꯗꯤ ꯆꯥꯕ ꯊꯛꯄꯁꯤꯅ ꯀꯩꯀꯩ ꯍꯟꯖꯥꯡ ꯅꯨꯡꯅꯨꯡ ꯇꯧꯁꯦꯕ
ꯌꯦꯟꯁꯥꯡꯁꯤ ꯑꯗꯨꯝ ꯈꯔ ꯍꯥꯎꯕ ꯑꯗꯨꯝ ꯃꯤ ꯍꯥꯏꯗꯤ ꯏꯃꯥꯟꯅꯕꯒꯤ ꯀꯩꯀꯩꯁꯨ ꯑꯗꯨꯝ ꯀꯩꯀꯩ ꯍꯥꯏꯗꯤ ꯑꯗꯨꯝ ꯄꯨꯟꯅ ꯆꯥꯕ ꯌꯥꯕ ꯍꯧꯖꯤꯛꯀꯥꯟꯗꯤ ꯑꯃꯨ ꯑꯃꯨꯛ ꯆꯥꯕ ꯌꯥꯕ ꯌꯥꯗꯕ ꯍꯥꯏꯅ ꯂꯩꯗꯅ ꯍꯥꯏꯗꯤ ꯎꯝ ꯃꯥꯟꯗꯦꯗꯅ ꯍꯥꯏ ꯑꯗꯨꯒꯤ ꯆ ꯄꯨꯟꯅ ꯌꯥꯕ ꯑꯃ ꯍꯪꯉꯒꯦ ꯑꯗꯨꯒ ꯍꯥꯏꯔꯛꯑꯒꯦ ꯏꯌꯥꯝꯕꯗꯤ
ꯑꯩꯈꯣꯏ ꯑꯩꯈꯣꯏꯗ ꯍꯥꯟꯅ ꯄꯨꯟꯈꯤꯕ ꯃꯌꯥꯝꯗꯨꯕꯨ ꯀꯩꯅꯣ ꯂ ꯇꯧ ꯇꯏꯅꯦ ꯌꯦꯟ ꯂꯣꯏ ꯆꯥꯒꯤꯕꯗꯥꯢꯅꯦ ꯆꯥꯗꯕ ꯌꯥꯎꯈꯤꯕ꯭ꯔꯣ ꯀꯃꯥꯏꯅ ꯇꯧꯒꯦ꯫
ꯆꯥꯏ ꯆꯥꯏꯕꯁꯨ ꯆꯥꯏ ꯑꯗꯨ ꯍꯥꯏꯔꯗꯤ ꯑꯇꯣꯞꯄ ꯍꯦꯟꯅꯤꯡꯕ ꯈꯣꯠꯅꯤꯡꯕ ꯌꯥꯎꯋꯤꯗꯅ ꯍꯥꯏꯗꯤ ꯑꯇꯣꯞ ꯀꯨꯏꯅ ꯑꯣ
ꯀꯃꯥꯏ ꯀꯃꯥꯏ ꯀꯩ ꯀꯩ ꯍꯣꯠꯅꯔꯤꯒꯦ ꯅꯪꯕꯨ ꯍꯧꯖꯤꯛꯄꯣ ꯀꯣꯂꯦꯖꯇꯪ ꯇꯧꯔꯤꯕꯣ ꯑꯇꯩꯗꯤ ꯀꯩꯝ ꯇꯧꯗꯕ꯭ꯔꯣ꯫
ꯑ ꯁꯤꯁꯦ ꯀꯣꯂꯦꯖꯀꯤ ꯑꯦꯛꯖꯥꯝꯁꯨ ꯅꯛꯁꯜꯂꯛꯑꯕꯅꯤꯅ ꯀꯩꯁꯨ ꯑꯇꯣꯞꯄ ꯀꯥ ꯑꯗꯨꯕꯨ ꯑꯝ ꯇꯧꯗꯦꯗ ꯍꯥꯏꯗꯤ ꯑꯦꯛꯖꯥꯝꯒꯤ ꯑꯃꯨꯛ ꯐꯣꯀꯁ ꯑꯃꯨꯛ ꯇꯧꯗ ꯌꯥꯗꯕꯅꯤꯅ ꯑꯗꯨꯃꯥꯏꯅ ꯇꯧꯔꯤ
ꯂꯩꯕ ꯈꯣꯠꯄꯁꯦ ꯅꯪꯕꯨ ꯂꯩꯕ ꯈꯣꯠꯄꯁꯤ ꯅꯪ ꯀꯩ ꯀꯥꯏ ꯂꯩꯔꯤꯒꯦ ꯑꯗꯨꯝ ꯀꯩꯅꯣꯗ ꯂꯩꯔꯤꯕꯣ ꯅꯪ ꯃꯐꯝꯗꯨꯕꯨ ꯀꯥꯏ ꯂꯩꯔꯤꯒꯦꯅ
ꯑꯩꯁꯦ ꯔꯦꯟꯇ ꯑꯗꯨꯝ ꯂꯩꯔꯤ ꯍꯥꯏꯗꯤ ꯍꯟꯗꯛꯁꯦ ꯔꯦꯟꯇ ꯑꯣꯏꯅ ꯂꯩꯇ ꯌꯥꯗꯅ ꯍ
ꯍꯣꯏ ꯍꯣꯏ ꯀꯟꯅ ꯍꯣꯠꯅꯧ ꯀꯟꯅ ꯍꯣꯠꯣ
ꯎꯝ꯫ ꯍꯥꯏꯗꯤ ꯏꯌꯥꯝꯕ ꯍꯧꯖꯤꯛꯀꯥꯟꯁꯤꯕꯨ ꯍꯥꯏꯗꯤ ꯃꯤ ꯏꯌꯥꯝꯕ ꯍꯣꯏ ꯑꯇꯣꯞꯄ ꯃꯃꯥꯟꯅꯕꯒꯤ ꯄꯨꯟꯅ ꯈꯣꯠꯇꯅ ꯈꯤꯇꯪ ꯀꯣꯏꯕ ꯈꯣꯠꯄꯁꯤ ꯄꯥꯛ ꯆꯠ ꯆꯠꯇ꯭ꯔꯕꯁꯨ ꯃꯥꯂꯦ ꯍꯥꯏꯗꯤ ꯑꯗꯨꯅ ꯅꯣꯢ ꯍꯧꯖꯤꯛꯀꯥꯟꯁꯦ ꯀꯩ ꯀꯩ ꯍꯣꯠꯅꯔꯤ ꯍꯣꯠ ꯍꯣꯠꯅꯔꯤꯒꯦ ꯑꯩ ꯀꯣꯏꯕ ꯂꯥꯡꯕ ꯆꯠꯇ꯭ꯔꯕꯅꯤꯅ꯫
ꯍꯧꯖꯤꯛ ꯀꯥꯏꯅ ꯊꯕꯛ ꯈꯔ ꯑꯂꯥꯛꯄ ꯈꯔ ꯇꯧꯔꯤ ꯍꯥꯏꯇꯥꯔꯦ ꯑꯗꯨ ꯅꯠꯇ꯭ꯔꯗꯤ ꯇꯧꯗꯦꯗ ꯌꯥꯝ ꯀꯥ ꯍꯦꯟꯅ ꯊꯕꯛ ꯑꯅꯧ ꯑꯅꯧꯕ ꯈꯔ ꯇ꯭ꯔꯥꯏ ꯇꯧꯔꯤ ꯈꯟꯕ ꯈꯟꯗꯕꯗꯨꯅ ꯑꯃ ꯑꯣꯏꯔꯒ꯫
ꯑꯗꯨ
ꯏꯟꯇꯔꯚꯤꯌꯨ ꯈꯔ ꯄꯤꯔꯤ ꯈꯜꯂꯛꯀꯗ꯭ꯔꯥ ꯈꯜꯂꯛꯑꯣꯢꯗ꯭ꯔꯗꯤ ꯈꯪꯗꯦ ꯑꯗꯨ ꯃꯉꯥꯏ ꯑꯇꯩꯗꯤ ꯀꯩꯝ ꯇꯧꯗꯦꯗ꯫
ꯎꯝ꯫ ꯑꯩ ꯈꯜꯂꯛꯆꯅꯤꯗ ꯍꯥꯏꯗꯤ ꯂꯥꯏ ꯑꯗꯨꯝ ꯍꯥꯏꯗꯤ ꯏꯌꯥꯝꯕ ꯑꯗꯨꯝ ꯐꯖꯅ ꯇꯧꯔꯝꯕ ꯅꯠꯇ꯭ꯔꯣ ꯑꯦꯛꯖꯥꯝꯗꯨ ꯑꯗꯨꯝ
ꯑꯥ ꯑꯦꯛꯖꯥꯝꯕꯨꯗꯤ ꯑꯗꯨꯝ ꯇꯧꯔꯝꯃꯦꯕꯨ ꯈꯪꯗꯦꯅ ꯀꯩꯅꯣꯒꯤ ꯒꯣꯕꯔꯃꯦꯟꯒꯤ ꯒꯣꯔꯃꯦꯟꯒꯤ ꯇ꯭ꯔꯥꯏ ꯇꯧꯒꯈꯤꯕꯅꯤꯅ ꯈꯪꯗꯦꯅꯦ
ꯎꯝ
ꯑꯩ ꯂꯩꯗꯅ ꯃꯣꯏꯗꯤ ꯃꯣꯏꯗꯤ ꯄꯩꯁꯥ ꯅꯨꯡꯁꯥ ꯄꯤꯗ꯭ꯔꯗꯤ ꯈꯔ ꯂꯩꯗꯅ ꯈꯟꯕ ꯈꯣꯠꯄꯗꯣ ꯑꯗꯨꯅ ꯈꯟꯅꯤꯗꯤ ꯊꯥꯖꯗꯦ ꯄ꯭ꯔꯥꯏꯚꯦꯠꯀꯤ ꯑꯃꯅꯤꯕꯨꯗꯤ ꯊꯥꯒ ꯝꯅꯦ ꯑꯗꯨꯗꯤ ꯈꯜꯂꯛ ꯇꯧ ꯃꯥꯜꯂꯦ ꯒꯣꯔꯃꯦꯟꯒꯤꯗꯨꯗꯤ ꯊꯥꯖꯗ꯭ꯔꯦ ꯍꯥꯏꯗꯤ ꯃꯣꯏꯗꯤ ꯄꯩꯁꯥ ꯅꯨꯡꯁꯥꯁꯨ ꯄꯤꯗꯕꯅꯤꯅ ꯄꯩꯁꯥ ꯅꯨꯡꯁꯥ ꯄꯤꯕꯒꯤ ꯀꯩꯅꯣꯁꯨ ꯂꯩꯇꯦꯗꯕ ꯑꯩꯈꯣꯏꯗꯤꯦ
ꯁꯤꯒꯤ ꯁꯤꯁꯇꯦꯝꯁꯤꯗ ꯀꯔꯞꯁꯟꯒꯤ ꯁꯤꯁꯇꯦꯝꯅꯤꯅ
ꯎꯝ ꯃꯥꯅꯦ ꯃꯥꯅꯦ
ꯪ ꯃꯇꯝꯁꯦ ꯈꯪꯗꯣꯏꯅꯦ ꯑꯩꯈꯣꯏꯅ ꯑꯣꯏꯅꯤꯡꯉꯤꯁꯤꯒ ꯃꯣꯏꯅ ꯇꯧꯔꯤꯁꯤꯒ ꯈꯪꯗꯦꯗ
ꯃꯥꯅꯦ ꯃꯥꯅꯦ
ꯃꯣꯏꯁꯨ ꯑꯗꯨꯃꯥꯏꯅ ꯇꯧꯖ ꯃꯣꯏꯁꯨ ꯀꯥꯟꯅꯖꯔꯤꯅꯤ ꯑꯗꯨꯒꯤꯕꯨꯗꯤ ꯑꯗꯨ ꯈꯣꯡꯖꯩ ꯍꯧꯖꯤꯛꯀꯥꯟꯁꯦ ꯐꯅ ꯍꯩꯖꯔꯁꯨ ꯑꯗꯨꯝꯕꯣ ꯌꯥꯎꯗ꯭ꯔꯗꯤ ꯌꯥꯗ꯭ꯔꯦꯕ ꯑꯩꯅ ꯂꯥꯏꯔꯤꯛ ꯐꯅ ꯍꯩꯔꯁꯨ ꯇꯧꯔꯁꯨ ꯍꯥꯏꯗꯤ
ꯃꯣꯏꯅ ꯃꯣꯢꯅ ꯀꯥꯟꯅꯅꯕ ꯍꯣꯠꯅꯕꯗꯤ ꯑꯩꯈꯣꯏꯗꯤ ꯌꯥꯗ꯭ꯔꯦꯅꯦ
ꯎꯝ ꯑꯗꯨꯅꯤ ꯑꯩꯈꯣꯏꯗꯤ ꯌꯥꯗꯦ ꯇꯧ ꯐꯪꯗ꯭ꯔꯦ ꯎꯝ ꯑꯗꯨꯅꯤ
ꯅꯪꯗꯤ ꯅꯪꯁꯨ ꯀꯩꯅꯣ ꯂꯣꯏꯔꯀꯥꯟꯗ ꯏꯟꯖꯥꯝ ꯅꯨꯡꯁꯥꯝ ꯈꯔ ꯊꯥꯗꯣꯏ ꯅꯠꯇ꯭ꯔꯣ ꯀꯩ ꯀꯩꯧꯗꯧꯕꯒꯦ ꯈꯜꯂꯤꯒꯦ ꯅꯪꯕꯣ
ꯍꯟꯗꯛꯁꯦ ꯑꯩ ꯁꯦꯟꯇ꯭ꯔꯦꯜꯒꯤ ꯑꯣꯏꯅ ꯊꯥꯇꯥꯔꯗꯤ ꯒꯣꯔꯃꯦꯟꯒꯤꯁꯤꯗꯤ ꯑꯩꯁꯨ ꯌꯥꯝꯅꯁꯨ ꯍꯥꯏꯔꯗꯤ ꯑꯩꯔꯤ ꯍꯧꯖꯤꯛꯀꯥꯟꯗꯤ ꯑꯣꯏꯗꯧ ꯃꯥꯟꯗꯦ ꯈꯣꯠꯇꯦ ꯄꯩꯁꯥ ꯌꯥꯗ꯭ꯔꯦ ꯈꯣꯠꯇ꯭ꯔꯦ ꯍꯥꯏꯔꯅꯤꯅ ꯁꯦꯟꯗ꯭ꯔꯦꯜꯒꯤ ꯈꯔ ꯑꯥꯔꯃꯤ ꯅꯨꯡꯅꯤ ꯈꯔ ꯆꯦꯟꯗꯅ ꯈꯣꯠꯇꯅ ꯇꯧꯒꯦꯅ ꯈꯜꯂꯦ ꯀꯣꯆꯤꯡꯒ ꯆꯠꯇꯅ
ꯌꯥꯝ ꯐꯩꯅꯦ ꯑꯗꯣ ꯑꯦꯁ ꯑꯦꯁ ꯑꯦꯁ ꯑꯦꯁ ꯁꯤ ꯅꯨꯡꯒ ꯊꯥꯖꯤꯟ ꯌꯥꯏꯅꯤ ꯅꯣꯏ ꯂꯥꯏꯅꯨꯡꯁꯨ ꯈꯔ ꯍꯩꯈꯤꯕꯅꯤꯅ ꯑꯩꯈꯣꯏꯗꯤ ꯂꯥꯏꯔꯤꯛꯁꯤ ꯌꯥꯗ꯭ꯔꯕꯅꯤꯅꯅ ꯇꯧꯔꯤꯅꯤꯅꯤ ꯑꯦꯁ ꯑꯦꯁ ꯁꯤꯗ ꯊꯥꯅꯤꯡꯉꯁꯨ ꯑꯣꯏꯔꯔꯣꯏꯗꯕ ꯏꯅꯥꯎꯣꯏꯗꯤ ꯂꯥꯏꯔꯤꯛꯇꯣ ꯍꯩ ꯈꯔ ꯌꯥꯈꯤꯕꯅꯤꯅ ꯑꯩ ꯌꯥꯅꯤꯁꯨ ꯈꯜꯂꯤꯗ
ꯎꯝ ꯀꯩꯅꯣꯗ ꯀꯥꯟꯅꯁꯨ ꯍꯩꯕ ꯅꯠꯇꯦ ꯑꯗꯨ ꯂꯩꯅꯤꯅ ꯂꯩ ꯀꯩꯁꯨꯅꯦꯅ ꯑꯗꯨꯝ ꯄꯥꯛ ꯍꯩꯕ ꯅꯠꯇꯅ ꯃꯤꯒ ꯌꯦꯡꯅꯔꯨꯔꯗꯤ ꯌꯥꯝ ꯅꯣꯞꯄꯦꯗ ꯅꯣꯞꯄ ꯈꯪꯗꯦ ꯑꯗꯨꯝ ꯌꯦꯡꯉꯒꯦ ꯍꯥꯏꯗꯤ ꯑꯗꯨꯅꯤ ꯍꯥꯏꯗꯤ ꯃꯤꯒꯤ ꯏꯃꯥꯟꯅꯕꯩ ꯃꯇꯝꯁꯤ ꯌꯥꯝꯅ ꯑꯩ ꯍꯩꯅꯔꯦꯕ ꯍꯧꯖꯤꯛꯀꯥꯟ ꯃꯇꯝꯁꯦ ꯑꯗꯨꯅ ꯈꯪꯗꯦꯅꯦ ꯑꯩ ꯗꯥꯎ ꯑꯣꯏꯗꯣꯏꯅꯤ ꯍꯥꯏꯗꯤ ꯃꯤ ꯃꯤ ꯏꯁꯇꯥꯔꯁꯨ ꯂꯩ ꯑꯗꯨꯝ ꯗꯥꯎ ꯑꯣꯏꯔꯁꯨ ꯂꯩ ꯑꯗꯨꯅ ꯑꯗꯨꯃꯥꯏꯅ ꯌꯦꯡꯉꯒꯦ ꯑꯗꯨꯝ ꯊꯥꯕ ꯈ ꯑꯗꯨ
ꯌꯦꯡꯉꯦ ꯊꯕꯛ ꯅꯨꯡꯖꯔꯝꯐꯥꯎ ꯈꯜꯂꯛꯇ꯭ꯔꯗꯤ ꯑꯩꯁꯨ ꯕꯤꯖꯤꯅꯦꯁ ꯑꯣꯏꯅ ꯇꯧꯒꯦꯅ ꯈꯜꯂꯤ ꯑꯩꯗꯤ ꯏꯁꯥꯒꯤ ꯑꯗꯨꯅꯁꯨ ꯈꯔ ꯐꯕ ꯑꯃ ꯂꯩꯌꯦ ꯏꯁꯥꯒꯤ ꯍꯧꯗꯣꯛꯆꯔꯗꯤ
ꯎꯝ ꯀꯩ ꯕꯤꯖꯤꯅꯦꯁ ꯇꯧꯒꯦ ꯏꯌꯥꯝꯕ
ꯕꯤꯖꯤꯅꯦꯁ ꯑꯋꯥꯏ ꯑꯗꯨꯁꯨꯣ ꯇꯧꯕ ꯌꯥꯏ ꯑꯩꯅ ꯈꯜꯂꯤꯁꯤꯅ ꯄꯣꯠ ꯆꯩ ꯈꯔ ꯂꯧꯔꯒ ꯍꯧꯖꯤꯛꯇꯤ ꯑꯣꯟꯂꯥꯏꯟ ꯃꯇꯝꯅꯤꯅ ꯍꯧꯛ ꯑꯣꯂꯥꯏꯅ ꯌꯥꯝ ꯊꯥꯒꯅ ꯑꯩꯗꯅ
ꯎꯝ
ꯗ꯭ꯔꯦꯁꯀꯨꯝꯕ ꯑꯣꯏꯒꯦꯔꯥ ꯑꯣꯟꯂꯥꯏꯟꯗ ꯇꯧꯔꯒ ꯑꯩ ꯍꯧꯖꯤꯛꯇꯤ ꯌꯥꯝ ꯀꯟꯅ ꯌꯣꯟꯅꯔꯤꯗꯅ
ꯎꯝ
ꯑꯩ ꯑꯩꯅ ꯈꯜꯂꯤꯁꯤꯅ ꯑꯗꯨꯃꯥꯏꯅ ꯇꯧꯒꯦꯅ ꯈꯟꯕ ꯇꯁꯦꯡꯅ ꯊꯕꯛꯈꯩꯗꯣ ꯑꯃꯨꯛ ꯑꯣꯏꯗ꯭ꯔꯒꯗꯤ ꯄ꯭ꯔꯥꯏꯚꯦꯠ ꯖꯣꯕꯇꯨꯁꯨ ꯄ꯭ꯔꯥꯏꯚꯦꯠ ꯖꯣꯕꯅꯦ ꯍꯥꯏꯖꯕ ꯋꯥꯅꯦꯕ ꯊꯥꯗ ꯃꯉꯥ ꯇꯔꯨꯛꯈꯛ ꯐꯪꯉꯒꯗꯤ ꯌꯨꯝꯗꯤ ꯀꯃꯥꯏꯅ ꯄꯨꯅꯤ
ꯑꯗꯨ ꯎꯝ ꯆꯅꯤꯅꯦ ꯅ
ꯐꯕꯨꯗꯤ ꯐꯩꯌꯦꯕꯨ
ꯎꯝ
ꯍꯧꯛ ꯀꯩꯅꯣ ꯊꯥꯗ ꯃꯉꯥ ꯇꯔꯨꯛꯈꯛ ꯆꯥꯔꯗꯤ ꯀꯩ ꯀꯥꯟꯅꯩ ꯅꯠꯇ꯭ꯔꯥ ꯌꯨꯝꯁꯤ ꯄꯨꯕꯁꯨ ꯀꯥꯟꯅꯗꯦ ꯑꯗꯨ ꯕꯤꯖꯤꯅꯦꯁ ꯃꯆꯥ ꯑꯃ ꯍꯧꯗꯣꯛꯈꯤꯕ ꯐꯩ
ꯎꯝ ꯑꯗꯨꯅꯤ ꯍꯧꯖꯤꯛꯀꯥꯟꯗꯤ ꯄꯩꯁꯥ ꯌꯥꯎꯗꯗꯤ ꯑꯝꯇ ꯌꯥꯗꯕꯤꯅꯤꯅꯦ ꯍꯥꯎꯕꯣꯁꯥꯕ ꯂꯩꯕ ꯍꯤꯡꯕꯗꯨꯁꯨ ꯄꯩꯁꯥꯁꯤ ꯂꯣꯏ ꯆꯪꯉꯇꯅꯤꯅ ꯏꯁꯤꯡꯗꯒꯤ ꯍꯧꯕꯗꯅ ꯊꯛꯄ ꯆꯥꯕ ꯑꯗꯒꯤ ꯄꯣꯠ ꯆꯩꯁꯨ ꯑꯗꯨꯗꯒꯤ ꯄꯥꯡꯈꯠꯂꯝꯃꯤꯅ ꯄꯩꯁꯥꯁꯦ ꯊꯣꯛꯇ ꯌꯥꯗꯅꯤ ꯊꯕꯛ ꯀꯥꯡꯁꯦ ꯁꯦꯟꯗꯥꯟꯁꯦ ꯇꯥꯍꯧꯗ꯭ꯔꯗꯤꯦ ꯑꯨ ꯉ ꯇꯥꯂꯕꯨꯗ ꯅ ꯌꯥꯏ ꯕꯤꯖꯤꯅꯦꯁꯇ ꯌꯥꯏ ꯌꯥꯝꯕ ꯋꯥꯈꯟꯗꯨꯁꯨ ꯌꯥꯏ ꯕꯤꯖꯤꯅꯦꯁ ꯑꯗꯨꯗꯤ ꯏꯁꯥꯒꯤ ꯍꯧꯗꯣꯛꯈ꯭ꯔꯗꯤ ꯂꯣꯏꯅ ꯑꯅꯥꯛꯄ ꯇꯣꯡꯉꯗꯤ
ꯍ ꯍꯣꯏ ꯑꯗꯨꯁꯨ ꯇ꯭ꯔꯥꯏ ꯇꯧꯒꯦꯅ ꯈꯜꯂꯤ
ꯎꯝꯅꯤ ꯌꯥꯝ ꯃꯈꯈꯣꯏꯁꯨ ꯑꯗꯨ ꯑꯗꯨꯅꯤ ꯁꯣꯏꯗꯅ ꯇ ꯇꯗꯅ ꯆꯥꯎꯈꯠꯈ꯭ꯔꯗꯤ ꯑꯩꯈꯣꯏꯁꯨ ꯑꯌꯥꯝꯕ ꯑꯣꯏꯅ ꯀꯩꯀꯩ ꯐꯤꯔꯣꯟꯜꯩ ꯌꯣꯟꯕ ꯈꯣꯠꯨꯞꯗ ꯑꯩꯈꯣꯏ ꯑꯗꯨꯝꯞꯄꯣꯔꯠ ꯇꯧꯒꯦꯗ ꯍꯥꯏꯗꯤ ꯑꯇꯣꯞꯄ ꯃꯤꯉꯣꯟꯗ ꯂꯩꯍꯟꯅꯕ ꯏꯃꯥꯟꯅꯕꯁꯨ ꯌꯥꯝ ꯂꯩꯌꯦꯕ ꯄꯣꯠ ꯆꯩ ꯌꯥꯝ ꯂꯩꯒꯟꯕ
ꯑꯗꯨ ꯃꯣꯏꯗꯁꯨ ꯑꯗꯨꯝ ꯊꯥꯕ ꯈꯣꯠꯄ ꯑꯗꯨꯝ ꯌꯥꯅꯤ ꯑꯗꯨꯅ ꯇꯧꯁꯤ
ꯐꯩꯌꯦ ꯐꯔꯌꯦ ꯑꯇꯩ ꯅꯪ ꯀꯩꯅꯣ ꯀꯩꯀꯥꯗꯤ ꯀꯩꯝ ꯆꯠꯇ꯭ꯔꯣ ꯀꯣꯆꯤꯡ ꯅꯨꯡ ꯑꯦꯁ ꯑꯦꯁ ꯁꯤꯒꯤ ꯅꯨꯡ ꯀꯩꯝ ꯆꯠꯇꯕ꯭ꯔꯣ ꯅꯪꯕꯨꯣ
ꯁꯤ ꯀꯥꯟ ꯆꯠꯇ꯭ꯔꯤ ꯆꯠꯀꯦꯅ ꯈꯜꯂꯦ ꯑꯗꯣ ꯀꯗ ꯀꯣꯆꯤꯡꯗꯤ ꯑꯃꯗꯤ ꯆꯠꯈꯤꯌꯦ ꯑꯗꯨꯗꯤ ꯂꯣꯏꯈ꯭ꯔꯦ ꯑꯗꯨꯗꯤ ꯆꯍꯤ ꯑꯃꯒꯤ ꯇꯝꯕ ꯂꯣꯏꯔꯒꯗꯤ ꯁꯤ ꯑꯗꯨ ꯂꯣꯏꯁꯤꯟꯒꯦ ꯑꯗꯣ ꯑꯇꯣꯞꯄ
ꯅꯪ ꯀꯝꯄꯨꯇꯔꯒꯤ ꯇꯧꯁꯤꯜꯂꯤꯗꯣ ꯐꯩꯅꯤ ꯍꯌꯦꯡ ꯍꯣꯏ ꯊꯕꯛ ꯅꯨꯡ ꯆꯪꯕꯗ ꯁ ꯁꯥꯔꯇꯤꯐꯤꯀꯦꯠꯇ ꯌꯥꯝ ꯊꯤꯅ ꯀꯥꯟꯅꯔꯒ ꯑꯗꯨꯝ
ꯎꯝ ꯎꯝꯀ ꯀꯝꯄꯨꯇꯔꯒꯤ ꯃꯇꯝꯅꯤꯅ ꯑꯦꯌꯥꯥꯏ ꯃꯇꯝꯅꯤꯅ ꯑꯇꯣꯞꯄ ꯏꯌꯥꯝꯕ ꯑꯣꯏꯅ ꯆꯠꯂꯤꯁꯦ ꯀꯣꯆꯤꯡꯗꯣ ꯑꯇꯣꯞꯄ ꯀꯣꯆꯤꯡ ꯆꯠꯂꯦ ꯍꯥꯏ
ꯑꯩ ꯍꯧꯖꯤ
ꯎꯝ ꯐꯍꯥꯟ ꯎꯝ ꯎꯝ ꯍꯥꯟꯅꯗꯤ ꯆꯠꯇ ꯆꯠꯂꯝꯕꯗ꯭ꯔꯣ ꯌꯥꯝ ꯑꯣꯏꯒꯦ ꯌꯥ
ꯁꯠꯇꯦꯗ ꯏꯗꯤ
ꯍꯥꯟꯅꯗꯤ ꯆꯠꯂꯝ ꯅꯠꯇ꯭ꯔꯕ
ꯑ ꯍꯥꯟꯅꯕꯨꯗꯤ ꯈꯔ ꯆꯠꯂꯝꯃꯦ ꯑꯗꯣ ꯂꯥꯏꯔꯤꯛꯁꯨ ꯌꯥꯗꯕꯅꯤꯅ ꯑꯗꯨꯝ ꯇꯣꯛꯊꯣꯛꯑꯦꯗ ꯑꯣꯏꯔꯣꯏ ꯈꯪꯖꯤꯜꯂꯛꯑꯕ ꯃꯌꯥꯏ ꯁꯜꯂꯛꯑꯀꯥꯟꯗ
ꯑ ꯍꯥꯏꯦꯗꯤ ꯌꯥ ꯀꯣꯏꯅ ꯑ ꯀꯣꯏꯅ ꯑ ꯏꯌꯥꯝꯕ ꯍꯣꯢꯒꯤ ꯈꯪꯅꯕ ꯍꯥꯏꯗꯤ ꯈꯤꯇꯪ ꯂꯩꯗꯅ ꯀꯣꯆꯤꯡ ꯏꯌꯥꯝꯕꯣꯏ ꯏꯃꯥꯟꯅꯕ ꯍꯣꯏ ꯀꯣꯆꯤꯡ ꯁꯦꯟꯇ꯭ꯔꯦꯜꯒꯤ ꯑꯦꯁ ꯑꯦꯁ ꯁꯤꯒꯤ ꯖꯤ ꯗꯤ ꯑꯗꯨꯗꯨ ꯃꯣꯏꯒꯤ ꯀꯣꯆꯤꯡ ꯆꯠꯄ ꯈꯣꯠꯄ ꯈꯪꯅꯕ ꯂꯩꯔꯝꯅꯤꯅ ꯍꯥꯏꯐꯦꯠ ꯍꯪꯕꯤꯔꯛꯀꯦꯔꯕ ꯑꯩꯁꯨꯄꯥꯛ ꯈꯪꯕꯗꯤ ꯑꯣꯏꯗꯦ ꯀꯣꯆꯤꯡ ꯃꯐꯝꯗꯣ
ꯑꯩ ꯑꯗꯨꯕꯨꯗꯤ ꯍꯥꯡꯀꯦ ꯑꯗꯨꯕꯨꯗꯤ ꯂꯩꯅꯤ ꯑꯩꯅ ꯇꯝꯗ꯭ꯔꯁꯨ ꯈꯪꯅꯕꯗꯤ ꯌꯥꯝ ꯊꯤꯅ ꯂꯩꯅꯩ ꯅꯪꯅ ꯇꯧꯔꯒꯦ ꯍꯥꯏꯕ ꯃꯇꯝꯗꯣ ꯅꯪꯅ ꯑꯁꯤ ꯂꯦꯞꯄ ꯃꯇꯝꯗꯣ ꯇꯧꯔꯒꯦ ꯍꯥꯏꯕ ꯃꯇꯝꯗꯨꯗ ꯑꯗꯨꯝ ꯍꯥꯏꯔꯛꯑꯣ ꯑꯩꯉꯣꯟꯗ ꯄꯥꯎ ꯐꯥꯎꯔꯛꯑꯣ
ꯎꯝ ꯃꯥꯏ ꯄꯥ ꯑꯗꯨꯅꯤ ꯇꯧꯁꯟꯗ ꯌꯥꯗꯗꯤ ꯅꯍꯥ ꯑꯣꯏꯅꯤꯉꯩꯗ ꯈꯔ ꯊꯕ ꯀꯥꯟꯁꯤ ꯀꯟꯅ ꯍꯣꯠꯅ ꯍꯧꯖꯕꯗꯤ ꯍꯌꯦꯡꯋꯥ ꯋꯥꯔꯛꯀꯅꯤ ꯑꯗꯨꯅ
ꯎ
ꯏꯃꯥ ꯏꯄꯥꯅꯁꯨ ꯉ ꯊꯕꯛ ꯏꯪꯈꯥꯡꯗ ꯉꯟꯅ ꯇꯧꯁꯜꯂꯨ ꯈꯣꯠꯂ ꯌꯥꯝꯅ ꯆꯩꯕꯅ ꯉꯥꯜꯂꯦ ꯃꯇꯝ ꯃꯥꯡꯍꯟꯒꯅꯨ ꯈꯣꯠꯀꯅꯨ ꯁꯪꯏꯇꯥ ꯍꯧꯖꯤꯛꯀꯥꯟꯁꯤꯕꯨ ꯏꯃꯥꯕ ꯏꯃꯥꯕꯣꯛ ꯍꯥꯏꯖꯛ ꯀ ꯑꯅꯥ ꯑꯌꯦꯛ ꯑꯝꯇ ꯌꯥꯎꯗꯦ ꯏꯃꯨꯡꯗ
ꯑ ꯂꯥꯏꯅꯁ ꯆꯥꯟꯕ ꯍꯥꯏꯒꯗ꯭ꯔꯥ ꯑꯗꯨ ꯇꯧꯕ ꯍꯥꯏꯒꯗ꯭ꯔꯥ ꯍꯧꯖꯤꯛ ꯍꯧꯖꯤꯛ ꯊꯣꯏꯗꯣꯛꯄ ꯑꯅꯥ ꯑꯌꯦꯛꯇꯤ ꯌꯥꯎꯗꯦ ꯎꯝ ꯑꯅꯥ ꯑꯌꯦꯛ ꯌꯥꯎꯗꯕꯁꯨ ꯑꯣꯏꯁꯅꯠꯇ꯭ꯔꯥ ꯑꯅꯥ ꯑꯌꯦꯛ ꯌꯥꯎꯁꯦ ꯄꯩꯁꯥꯅꯪꯒ ꯄꯩꯁꯥ ꯂꯩꯇ꯭ꯔꯦ ꯌꯥꯝ ꯇꯥꯏꯗ ꯅꯣꯏꯁꯨ ꯀꯩꯝ ꯇꯧꯗ꯭ꯔꯤꯕ ꯅꯠꯇ꯭ꯔꯣ ꯏꯃꯥ ꯄꯥꯃꯨꯡꯈꯩꯗ ꯑꯗꯨꯝ ꯀꯟꯅ ꯂꯩꯔꯤ ꯅꯠꯇ꯭ꯔꯣ
ꯑꯗꯨꯝ ꯑꯗꯨꯝ ꯀꯟꯗꯤ ꯀꯜꯂꯤ ꯑꯗꯨꯝ ꯍꯥꯏꯗꯤ ꯀꯩꯁꯨ ꯊꯧꯗꯣꯛꯄ ꯀ ꯂꯩꯇꯦ ꯍꯥꯏꯗꯤ ꯄꯩꯁꯥꯖꯤꯅ ꯍꯥꯏꯗꯤ ꯊꯣꯛꯇꯕꯅꯤꯅ ꯅꯥꯍꯟ ꯌꯥꯔꯛꯄ ꯅꯠꯇꯦꯗ ꯃꯣꯏ ꯑꯍꯟꯁꯤꯗꯦ ꯅꯥꯔꯦ ꯐꯛꯅ ꯇꯥꯏꯑꯕ ꯍꯥꯏꯗꯤ ꯁꯣꯟꯖꯜꯂꯛꯄ
ꯑꯦ ꯃꯥꯅꯦ ꯃꯥꯅꯦ
ꯏꯅꯥꯄꯨꯟꯗꯣ ꯃꯆꯥ ꯃꯁꯨꯒꯗꯤ ꯀꯩꯁꯨ ꯀꯥꯏꯗꯕ ꯄꯩꯁꯥ ꯊꯣꯛꯄ ꯈꯣꯠꯄ ꯄꯩꯁꯥ ꯋꯥꯠꯇꯕ ꯏꯃꯨꯡ ꯑꯣꯏꯇꯥꯔꯒꯗꯤ ꯃꯣꯏ ꯅꯥꯔꯁꯨ ꯂꯥꯏꯌꯦꯡꯕ ꯉꯝꯗꯧꯕ ꯅꯥꯕꯨ ꯅꯥꯔꯗꯤ ꯎꯄꯥꯏ ꯂꯩꯇꯕꯣꯏꯅ ꯑꯩꯈꯣꯏ ꯑꯗꯨꯅ ꯊꯕꯛꯁꯤꯗ ꯀꯅꯥ
ꯐꯔꯦ ꯐꯔꯦ ꯑꯗꯣ ꯀꯩꯅꯣꯁ ꯇꯧꯔꯦ ꯄꯨꯟꯕꯒꯤꯗꯣ
ꯑ
ꯑ ꯑꯩꯈꯣꯏ ꯄꯨꯟꯕꯩꯗꯣ ꯑꯗꯨ ꯅꯪ ꯀꯩꯅꯣ ꯇꯧꯔꯣ ꯅꯝꯕꯔ ꯑꯩꯗꯤ ꯅꯝꯕꯔꯗꯣ ꯀꯌꯥ ꯌꯥꯎꯗ꯭ꯔꯦꯕ ꯐꯣꯟꯗꯨꯁꯨ ꯁꯤꯟꯈꯤꯕꯒꯤ ꯑꯗꯨꯅ ꯅꯪ ꯑꯝꯇ ꯐꯣꯟꯗꯣ ꯃꯊꯪ ꯃꯊꯪ ꯋꯥꯆꯞ ꯒ꯭ꯔꯨꯞ ꯑꯃ ꯁꯦꯝꯖꯤꯜꯂꯛꯑꯣ
ꯎꯝ ꯎꯝ
ꯍꯣꯏ ꯍꯣꯏ ꯑꯗꯨꯃꯥꯏꯅ ꯇꯧꯔꯖꯦ
ꯁꯦꯝꯃꯒ ꯐꯖꯅ ꯔꯤꯄꯥꯎ ꯏ ꯄꯥꯎꯖ ꯐꯖꯟꯅ ꯐꯥꯎꯅꯔꯒ ꯅꯣꯏ ꯀꯩ ꯅꯨꯃꯤꯠꯇ ꯁꯟꯗꯦ ꯁꯟꯗꯦꯗꯣ ꯁꯪꯗꯕꯁꯨ ꯌꯥꯎꯒꯅꯦꯕ ꯊꯕꯛ ꯏꯪꯈꯥꯡ ꯆꯠꯄ ꯈꯣꯠꯄ
ꯍꯣꯏ ꯍꯣꯏ ꯃꯣꯏ ꯃꯇꯝꯗꯨ ꯄꯨꯜꯂꯞ ꯂꯦꯞꯅꯔꯛꯑꯣ ꯑꯗꯨꯒ ꯒ꯭ꯔꯨꯞꯇ ꯑꯗꯨꯝ ꯍꯥꯏꯅꯔꯁꯦ
ꯑꯗꯨ ꯎꯝ
ꯒ꯭ꯔꯨꯞꯇꯨ ꯁꯦꯝꯖꯤꯜꯂꯛꯑꯣ ꯍꯧꯖꯤꯛꯂ ꯍꯣꯔꯦꯜꯂ ꯅꯪꯅ ꯁꯪꯕ ꯅꯪ ꯁꯪꯗꯤ ꯁꯪꯉꯤ ꯅꯠꯇ꯭ꯔꯣ
ꯑꯥ ꯁꯪꯉꯦ ꯁꯪꯉꯦ ꯉꯁꯤꯗꯤ ꯉꯁꯤꯗꯤ ꯑꯥ ꯆꯠꯇꯦ ꯉꯁꯤꯗꯤ ꯁꯨꯇꯤ ꯂꯩꯕꯩ ꯈꯨꯁꯨꯕ
ꯑꯣ ꯐꯔꯦ ꯐꯔꯦ ꯑꯗꯨꯗꯤ ꯅꯪ ꯒ꯭ꯔꯨꯞ ꯅꯨꯡꯗꯨ ꯁꯦꯝꯖꯤꯜꯂꯛꯑꯣ ꯑꯗꯨꯒ ꯀꯩꯅꯣ ꯇꯧꯔꯖꯤ꯫